ꯑꯧ
ꯍꯗꯧꯔꯦꯅꯣ
ꯐꯝꯃ꯭ꯔꯒ ꯂꯩꯌꯦ ꯅꯪꯗꯤ
ꯑ ꯍ ꯍꯣꯔꯂꯤꯁ ꯊꯥꯛꯂꯒ ꯂꯩ
ꯉꯔꯤꯕ꯭ꯔꯣ
ꯑꯗꯨꯝ ꯅꯨꯡꯉꯥꯏ ꯍꯥꯏꯕ ꯇꯥꯔꯦ ꯑꯗꯨꯅ ꯅꯣꯏꯗꯤ
ꯉꯗ ꯈꯣꯏꯁꯨ
ꯅꯣꯏ ꯀꯣꯏꯕ ꯆꯠꯄꯗꯨ ꯀꯃꯥꯏ ꯀꯃꯥꯏ ꯇꯧꯕ꯭ꯔꯣ
ꯀꯔꯤꯁꯨ ꯇꯧꯗꯦꯗ ꯄ꯭ꯔꯥꯏꯚꯦꯠ ꯁꯤ ꯐꯪꯗꯦꯗ
ꯍꯣꯏ ꯀꯩꯅꯣ ꯑꯣꯏꯕꯒꯤꯀꯣ ꯄ ꯃꯐꯝ ꯑꯣꯏꯕꯒꯤ ꯑꯗꯨꯝ ꯅꯨꯡꯉꯥꯏꯗꯤ ꯅꯨꯡꯉꯥꯏꯔꯝꯃꯣꯏ
ꯏꯀꯥꯏꯌꯦ ꯃꯥꯗꯣ ꯏꯀꯥꯏꯕꯅ ꯏꯀꯥꯏꯕꯅ ꯏꯀꯥꯏꯌꯦ
ꯍꯔ
ꯃꯃꯥꯏꯗꯣ ꯂꯣꯠ ꯐꯝꯁꯦ ꯈꯟꯗ꯭ꯔꯒ ꯂꯩꯌꯦ
ꯈꯔ ꯑꯉꯥꯡꯁꯨ ꯑꯣꯏꯕꯅꯤꯅꯀꯣ
ꯍꯣꯏ
ꯑꯩ ꯉꯔꯥꯡ ꯅꯨꯡꯗꯥꯡꯗꯣ ꯀꯥꯡꯅ ꯆꯤꯛꯄꯗꯤ ꯎ ꯅꯨꯡꯉꯥꯏꯔꯦ
ꯅꯣꯏ ꯑꯦꯝ ꯌꯨ ꯅꯣꯏ ꯑꯦꯝ ꯌꯨꯗꯒꯤ ꯊꯣꯛꯄ ꯌꯥꯗꯕꯔꯣ
ꯌꯥꯗ꯭ꯔꯦ ꯑꯗꯣ ꯌꯥꯔꯁꯨ ꯑꯩꯗꯤ ꯊꯕꯛ ꯈꯨꯆꯤꯟꯗꯣ ꯔꯤꯁꯔꯁ ꯌꯥꯝ ꯇꯧꯋꯦꯕ
ꯑꯩꯒꯤ ꯐꯤꯜ ꯇ꯭ꯔꯤꯞ ꯑꯩꯒꯤ ꯔꯤꯁꯔꯁ ꯑꯩꯒꯤ ꯗꯦꯖꯔꯇꯦꯁꯟꯁꯦ ꯀ꯭ꯂꯥꯁ ꯂꯩꯗ꯭ꯔꯁꯨ ꯊꯕꯛ ꯑꯗꯨ ꯔꯤꯁꯔꯁ ꯆꯠꯄꯒꯨꯝꯕ ꯂꯩ ꯆꯠꯄꯁꯤꯡꯗꯣ ꯑꯃꯨꯛꯀ ꯂꯥꯏꯔꯤꯛ ꯏ ꯊꯣꯛꯂꯒ ꯁꯝꯃꯤꯠ ꯇꯧꯕ ꯆꯄ ꯀꯁꯀꯤ ꯊꯕꯛꯁꯨꯅꯦ ꯑꯗꯨ ꯑꯣꯏꯔꯁꯨ ꯑꯇꯩ ꯑꯇꯩꯁꯨ ꯂꯩꯕꯗꯣ
ꯍꯠꯇ ꯅꯪꯁꯦ ꯀꯔꯤ ꯅꯨꯃꯤꯠꯇ ꯀꯣꯏꯕ ꯆꯠꯁꯦ ꯍꯥꯏꯕ꯭ꯔꯣ
ꯑꯗꯨꯁꯨ ꯈꯪꯗ꯭ꯔꯦꯅꯦ ꯄꯩꯁꯥ ꯃꯇꯨꯡ ꯏꯜꯂꯦꯅꯦ ꯑꯦꯠꯂꯤꯁ ꯋꯥꯟ ꯊꯥꯎꯖꯟꯒꯨꯝꯕꯗꯤ ꯂꯩꯅꯤꯡꯉꯦꯕ ꯑꯗꯣ ꯅꯪꯁꯨ ꯖꯣꯕ ꯇꯧꯔꯣ
ꯀꯤꯕꯤ ꯇꯧꯁꯤꯔꯣ ꯑꯩꯁꯦ
ꯑ ꯍꯧꯖꯤꯛꯀꯥꯟ ꯎ ꯑꯣꯖꯥꯒꯤ ꯔꯤꯀ꯭ꯔꯨꯏꯠꯃꯦꯟ ꯑꯃ ꯊꯣꯛꯑꯦꯕ ꯑꯣꯖꯥꯒꯤꯗꯃꯛ ꯚꯦꯀꯦꯟꯁꯤ ꯂꯩꯌꯦ
ꯍꯖꯤꯕ
ꯎꯝ ꯑꯗꯨ ꯈꯪꯗꯦ ꯑꯗꯨꯗꯨꯕꯨꯗꯤ ꯁ꯭ꯀꯨꯜ ꯃꯇꯨꯡ ꯏꯜꯂꯦ
ꯑꯗ ꯑꯩꯒꯤ ꯀ꯭ꯂꯥꯁꯇꯣ ꯌꯥꯔꯣꯏꯕ
ꯍꯣꯏ ꯍꯣꯏ ꯑꯗꯨꯁꯨꯨꯅꯦ ꯀꯣ ꯅꯅꯨꯡ ꯏꯁꯦ ꯀꯝ ꯀꯥꯥꯟ ꯅꯣꯏ ꯀꯔꯝ ꯀꯥꯟꯗ ꯂꯣꯏꯗꯣꯏꯕ
ꯑꯩꯈꯣꯏꯒꯤ ꯀ꯭ꯂꯥꯁꯔ
ꯎꯝ
ꯀꯪꯉ ꯅꯣꯕꯦꯝꯕꯔ ꯐꯥꯎ ꯂꯧꯒꯅꯤ ꯍꯥꯏꯕ ꯇꯥꯏꯅꯦ
ꯑꯗꯨ ꯊꯥꯗ ꯀꯌꯥ ꯀꯌꯥ ꯂꯧꯕ꯭ꯔꯣ
ꯂꯤꯁꯤꯡ ꯑꯃ ꯂꯤꯁꯤꯡ ꯑꯃ
ꯑ ꯊꯥꯗ ꯂꯤꯁꯤꯡ ꯑꯃ
ꯍꯣꯏ
ꯀꯝꯄ꯭ꯌꯨꯇꯔꯅꯤꯀꯣ ꯅ ꯑꯣꯏꯒꯤꯁꯦ ꯑꯗꯨ ꯍꯧꯖꯤꯛꯇꯤ ꯀꯩꯀꯩ ꯇꯥꯛꯄ꯭ꯔꯥ ꯃꯣꯏ
ꯑꯩꯈꯣꯏꯒꯤ ꯆꯦꯞꯇꯔ
ꯎꯝ
ꯍꯧꯖꯤꯛꯁꯦ ꯄꯋꯥꯔ ꯄꯣꯏꯟ ꯌꯧꯔꯦ
ꯎꯝ ꯑꯇꯣꯞꯄꯗꯤ
ꯑꯇꯣꯞꯄ ꯑꯦꯛꯁꯦꯜ ꯂꯣꯏꯔꯦ ꯑꯗꯨꯒ ꯏꯛꯁꯟ ꯂꯣꯏꯔꯦ
ꯑꯦꯛꯁꯦꯜꯗꯨ ꯐꯣꯔꯃꯨꯂꯥ ꯂꯩꯕꯅꯦ
ꯑꯗꯨꯅꯦ ꯑꯩꯅ ꯕꯦꯁꯇ ꯆꯦꯜꯂꯦ ꯀꯣ ꯐꯣꯔꯃꯨꯂꯥ ꯌꯦꯡꯅꯤꯡꯗꯦ ꯍꯥꯏꯔꯒ ꯆꯦꯜꯂꯒ ꯑꯃꯨꯛ ꯐꯣꯔꯃꯨꯂꯥꯗ ꯌꯧꯔꯛꯑꯦ ꯑꯩꯅ ꯁꯤ ꯑꯗꯨ ꯇꯧꯋꯦ ꯍꯥꯏꯔꯅ ꯃꯃꯥꯗ ꯍꯥꯏꯕ ꯑꯗꯣ ꯃꯃꯥꯅ ꯃꯃꯥꯒꯤ ꯈꯨꯟꯅꯣꯛꯇꯧ ꯇꯧꯏꯔꯦ
ꯐꯣꯔꯃꯨꯂꯥ ꯂꯩꯕꯒꯦ ꯍꯣꯏ ꯑꯗꯨꯝ ꯍꯩꯔꯗꯤ ꯅꯨꯡꯉꯥꯏꯑꯕ ꯑꯗꯣ ꯐꯣꯔꯃꯨꯂꯥ ꯄꯣꯏꯟ ꯑꯃꯈꯛꯇꯪ ꯂꯥꯛꯔꯗꯤ ꯑꯟꯁꯔ ꯇꯥꯗꯕꯅꯦ
ꯆꯨꯝꯃꯦ ꯍꯣꯏ ꯑꯗꯨꯅꯦ ꯀꯣꯛ ꯁꯦꯡ ꯉꯥ ꯍꯧꯋꯦ ꯁꯦꯡꯕ ꯏꯆꯦꯜ ꯑꯗꯨꯗꯣꯏꯁꯦ ꯋꯥꯔꯠꯇꯒꯤꯗꯤ ꯍꯦꯟꯅ ꯅꯨꯡꯉꯥꯏꯕꯗꯤ ꯅꯨꯡꯉꯥꯏꯌꯦꯦ ꯐꯣꯔꯃꯨꯂꯥꯁꯤꯡꯗꯣ ꯀꯣꯛꯇꯤ ꯉꯥꯎꯕ
ꯀꯃꯥꯏ ꯀꯃꯥꯏ ꯑꯗꯨ ꯍꯧꯖꯤꯛ ꯄꯋꯥꯔ ꯄꯣꯏꯟ ꯌꯥꯎꯔꯦꯕ
ꯍꯣꯏ
ꯎꯝ ꯀꯩ ꯀꯩ ꯂꯩꯕ꯭ꯔꯦ
ꯁꯤ ꯌꯥꯝ ꯂꯩꯦ ꯐꯣꯇꯣ ꯁꯣꯞ ꯂꯥꯛꯀꯅꯤ ꯑꯗꯨꯝ ꯂꯥꯛꯉꯥꯏ ꯌꯥꯝ ꯂꯩ ꯅꯠꯇꯦ ꯑꯩꯈꯣꯏ ꯀꯣꯏꯕ ꯆꯠꯅꯤꯡꯉꯥꯏ ꯍꯥꯏꯔꯤꯗꯣ
ꯎꯝ
ꯆꯠꯂꯗꯤ ꯑꯃꯁꯨ ꯌꯥꯎꯕ ꯌꯥꯒꯗ꯭ꯔꯥ
ꯌꯥꯅꯤ ꯌꯥꯅꯤ ꯃꯥꯅꯦ ꯃꯥꯅꯦ ꯀꯥꯏ ꯂꯩꯗꯤ ꯀꯪꯗꯦ ꯑꯗꯨ ꯃꯥꯅ ꯑꯗꯨꯃꯥꯏ
ꯑꯩꯅ ꯑꯩꯅ ꯅꯪ ꯅꯗ ꯅꯃ ꯐꯣꯟ ꯇꯧꯋꯦꯀꯣ ꯉꯁ ꯅꯍꯥꯟꯗꯣ ꯏꯕꯥꯅꯤ ꯍꯦꯛꯇ ꯆꯠꯄ ꯃꯐꯝ ꯂꯩꯇꯦꯀꯣ ꯑꯗꯨꯒ ꯁꯦ ꯀꯣꯜ ꯇꯧꯔꯁꯦ ꯑꯗꯨꯗꯤꯤ ꯍꯥꯏꯔꯣ ꯀꯣꯔ ꯅꯗꯣ ꯄꯥꯏꯈꯥꯠꯇꯦ ꯄꯥꯏꯈꯥꯔ ꯑ ꯍꯥꯏꯦ ꯑꯔ ꯀꯣꯏ ꯀꯣꯏꯕꯆꯥꯅꯤ ꯌꯥꯥꯏ
ꯎꯝ
ꯑꯗꯣ ꯅꯪ ꯂꯥꯛꯇꯕ
ꯈꯔ ꯑꯦꯗꯚꯥꯟꯁ ꯍꯥꯏꯌꯣ ꯈꯨꯗꯛ ꯈꯨꯗꯛꯇ ꯑꯩꯗꯤ ꯌꯥꯗꯦꯕ ꯍꯥꯏꯕꯗꯤ ꯊꯕꯛꯁꯤꯡꯗꯣ ꯑꯃꯨꯛ ꯊꯥꯗꯣꯛ ꯈꯔ ꯑꯦꯗꯚꯥꯟꯁꯇ ꯂꯩꯔꯗꯤꯦ ꯍꯌꯦꯡꯁꯦ ꯁꯨꯃꯥꯏꯅ ꯇꯧꯅꯤ ꯁꯨꯃꯥꯏꯅ ꯈꯔ ꯔꯦꯗꯤꯗ ꯇꯧꯕ ꯌꯥꯕꯗꯣ ꯑꯩꯁꯨ ꯊꯕꯛ ꯂꯩꯕꯅꯤꯅ ꯊꯕꯛ ꯂꯩꯇ꯭ꯔꯗꯤ ꯈꯨꯗꯛꯇ ꯆꯦꯟꯕ ꯂꯥꯛꯄ ꯆꯦꯜꯂꯒ ꯂꯥꯛꯄ ꯌꯥꯕꯅꯦꯕ ꯑꯗꯨꯅ ꯇꯤꯕꯤꯗꯣ
ꯑꯩꯁꯨ ꯈꯨꯗꯇꯒꯅꯦꯁꯦ ꯑꯩꯗꯣ
ꯎꯝ
ꯑꯩ ꯀꯥꯁꯇꯗ ꯄ ꯂ ꯄꯒꯤꯅꯦ ꯑꯗꯨꯗ ꯂꯥꯛꯑꯣ ꯍꯥꯏꯕꯒꯤ ꯑꯩꯅ ꯂꯥꯛꯄꯅꯤ
ꯑ
ꯌꯥꯔꯦ ꯑꯩꯒꯤ ꯗ꯭ꯔꯦꯁꯤꯡ ꯁꯦꯟꯁꯁꯨ ꯌꯦꯡꯕ ꯌꯥꯔꯦ ꯌꯥꯝ ꯏꯀꯥꯏꯌꯦ ꯃꯤꯗꯤ ꯐꯖꯅ ꯁꯦꯠꯂꯒ ꯆꯠꯂꯦ ꯑꯩꯗꯤ ꯍꯁ ꯑꯗꯨꯔꯦ ꯑꯩ ꯃꯥ ꯃꯥ ꯃꯥ ꯐ꯭ꯔꯖꯗ ꯁꯦꯠꯂꯒ ꯂ ꯑꯦ ꯑꯩꯗꯤ ꯌꯥꯝ ꯏꯀꯥꯏꯌꯦ
ꯀꯩꯅꯣ ꯗ꯭ꯔꯦꯁ ꯑꯃ ꯑꯅꯤ ꯂꯧꯔꯣ ꯅꯪꯁꯨ
ꯑꯗꯨꯅꯤꯅ ꯂꯧꯕ ꯀꯣꯏꯕ ꯆꯠꯄ ꯅꯨꯃꯤꯠꯇ ꯂꯧꯁꯤꯔꯥ ꯍꯥꯏꯅ ꯈꯟꯕ
ꯄꯩꯁꯥ ꯀꯂꯥꯅꯤꯔꯒꯂ
ꯍꯦꯗꯗꯤꯅꯤꯁꯅ
ꯕꯣ ꯕꯥꯣ ꯍꯗꯣ ꯄꯄꯥꯗꯁꯨ ꯑꯃꯒ ꯅꯤꯔꯣ ꯁꯨꯞꯅꯤ ꯅꯤꯗꯕ ꯃꯥꯜꯂꯦ ꯍꯧꯖꯤꯛꯀ ꯗꯤꯁ ꯌꯔꯒꯤꯗ ꯑꯃꯨꯛ
ꯃꯤꯗꯅ ꯍ ꯇꯔꯂꯦ ꯃꯤꯕ
ꯀꯦꯟ ꯍꯦꯟ ꯀꯦꯟ ꯍꯦꯟ ꯂꯧꯕ ꯆꯠꯁꯦ
ꯑꯗꯣ ꯑꯇꯣꯞ ꯄꯁꯁꯤꯦꯀꯣ ꯆꯠꯄ ꯀꯥꯟꯗ
ꯆꯥꯕ ꯌꯥꯗꯤ ꯌꯥꯗꯕꯅꯤꯀꯣ ꯀꯣꯏ ꯆ ꯃ ꯁꯤꯁꯦ ꯅꯦ ꯍꯣꯏꯨꯛꯒꯂ ꯃꯁ ꯐꯠꯗꯣꯏꯅꯦꯀꯣ
ꯣꯏ ꯑꯗꯨꯅꯦ ꯅꯠꯇꯦ ꯃꯍꯥꯎ ꯈꯪꯗ꯭ꯔꯦ ꯃꯊꯌꯥ ꯇ ꯆꯥꯔꯦ
ꯅꯠꯇꯦ ꯅꯍꯥꯟ ꯍꯣꯏ ꯍꯣꯏ ꯑꯩ ꯆꯥꯕ ꯂꯣꯏꯔꯦ ꯑꯗꯨꯒ ꯑꯗꯨꯝ ꯍꯥꯎꯗꯤ ꯍꯥꯎꯋꯦꯗ
ꯀꯔꯤ ꯇꯧꯕ꯭ꯔꯥ ꯃꯥꯒꯤ ꯆꯨꯋꯏ ꯇꯧꯕ꯭ꯔꯥ
ꯍꯣꯏ ꯍꯣꯏ ꯆꯤꯋꯤ ꯇ ꯀꯩꯅꯣꯒꯤ ꯆꯤꯀꯦꯟ ꯂꯤ ꯆꯤꯀꯦꯟꯒꯤ ꯒꯤꯖꯔꯠ ꯒꯤ ꯇꯥꯏꯞꯇ ꯒꯤ ꯒꯤꯖꯔꯠ ꯈꯪꯕ꯭ꯔꯥ
ꯍꯗꯦ
ꯆꯤꯛꯀꯦꯟ ꯂꯤꯚꯔ ꯅꯠꯇꯕ ꯒꯤꯖꯔꯠꯗꯨꯨ ꯒꯤꯖꯔꯠ
ꯑ ꯑꯥ ꯈꯪꯉꯦ
ꯑꯗꯨꯁꯨ ꯈꯔ ꯆꯤꯋꯤ ꯇꯧꯔꯒ ꯎꯝ
ꯎ
ꯎ ꯀꯩꯅꯣ ꯆꯤꯋꯤ ꯇꯧꯔꯒ ꯈꯔ ꯀꯃꯥꯏ ꯍꯥꯏꯁꯦ ꯆꯤꯋꯨꯏ ꯇꯧꯋꯤꯗꯨꯅꯀꯣ ꯃꯥꯁꯨ ꯄꯨꯔꯥ ꯃꯁꯥꯜꯒ ꯑꯗꯨꯒꯤ ꯃꯍꯥꯎꯒ ꯈꯔ ꯃꯥꯟꯅꯩꯗ ꯍꯥꯎꯕꯗꯤ ꯍꯥꯎ ꯑꯗꯨ ꯃꯃꯟ ꯈꯨꯇꯥꯡ ꯑꯃ ꯃꯆꯥ ꯑꯃꯗ ꯊ꯭ꯔꯤ ꯐꯤꯐꯇꯤ ꯈꯔ ꯆꯥꯎꯔꯗꯤ ꯐꯥꯏꯚ ꯍꯟꯗ꯭ꯔꯦꯠ ꯑ ꯂꯛꯖꯔꯤꯅꯦ ꯂꯛꯖꯔꯤ
ꯑ ꯂꯥꯏꯐꯇꯣ ꯈꯔ ꯍꯤꯡꯉꯕ ꯑꯩꯁꯨ
ꯑꯗꯨ ꯅꯣꯏ ꯑꯩꯈꯣꯏꯅ ꯆꯠꯇꯣꯏꯁꯦ ꯁꯨꯌꯦꯄꯣꯕꯣ ꯃꯣꯏ ꯃꯅꯥꯛꯇꯕꯥ ꯃꯣꯏ ꯔꯁꯣꯗꯨꯔ
ꯆꯠꯁꯤꯔꯥ ꯑꯗꯨꯗ
ꯑ ꯃꯣꯏ ꯔꯦꯁꯇꯨꯔꯦꯟꯗꯨꯗ ꯂꯩꯗꯤ ꯂꯩꯕ꯭ꯔꯥ
ꯑꯩ ꯃꯥꯒꯤ ꯔꯦꯁꯇꯨꯔꯦꯟ ꯅꯠꯇꯦ ꯏꯁꯇ꯭ꯔꯤꯠ ꯀꯦꯐꯦꯅꯦ
ꯑꯣꯣꯏ ꯃꯥꯏ ꯏ ꯄꯦ ꯃ ꯑꯗꯨꯗꯨꯗꯤ ꯂꯩꯔꯣꯏꯛꯇꯣ ꯂꯩ ꯏꯔꯣꯏ ꯑꯩ ꯈꯪꯕꯁꯦ ꯔꯦꯁꯇꯨꯔꯦꯟ ꯑꯃ ꯑꯅꯤꯗꯤ ꯍꯪꯉꯦ ꯑꯣꯛꯇꯣ ꯄꯥꯁ ꯌꯣꯟꯕ ꯔꯥꯁꯇ꯭ꯔꯣꯟ ꯑ ꯃꯍꯥꯕꯔꯤꯗ ꯃꯥ ꯑꯗꯨꯒ ꯎꯝ ꯍꯣꯏ ꯍꯣꯏ ꯃꯥ ꯇ꯭ꯔꯤꯄꯨꯈ꯭ꯔꯤꯗ ꯍꯣꯏ ꯍꯣꯏ ꯃꯥ ꯇ꯭ꯔꯤꯄꯨꯈ꯭ꯔꯤꯗ ꯑꯃ ꯃꯍꯥꯕꯤꯗ ꯑꯃ ꯑꯗꯨꯒ ꯇꯤꯝꯕꯔꯗꯨꯗ ꯀꯩꯅꯣ ꯆꯤꯡꯃꯩꯔꯣꯡ ꯃꯅꯥꯛꯇꯨꯗ
ꯑ ꯖꯨꯂ ꯂꯗ ꯍꯣꯏ
ꯎꯝ
ꯇꯨ ꯂꯥꯜꯂꯦꯟꯗ ꯂꯩꯌꯦ ꯍ ꯁꯤꯟꯗꯤ ꯐꯁꯨ ꯂꯥꯛꯑꯣꯖꯥꯁꯦ ꯍꯥꯏꯌꯦ ꯑꯗꯣ ꯅꯍꯥꯟ ꯆꯥꯁꯦ ꯍꯥꯏꯕꯗꯣ ꯑꯩꯅ ꯏꯕꯥꯅꯤ ꯉꯥꯛꯇꯗꯤ ꯆꯠꯄ ꯇꯟꯕꯀꯣ ꯑꯗꯣ ꯍꯌꯦ ꯇꯞꯅ ꯈꯣꯏ ꯃꯈꯣꯏꯕꯨ ꯀꯧꯕꯧꯕ
ꯎꯝ
ꯕ ꯑꯁ ꯄꯩꯁꯥꯗꯤ ꯌꯥꯝ ꯆꯪꯉꯤꯍꯦ
ꯀꯩ ꯀꯩ ꯆꯥꯂꯦ
ꯀꯦ ꯑꯦꯐ ꯁꯤꯗ ꯆꯪꯉꯒ ꯆꯥꯏ ꯃꯣꯏꯗꯣ ꯄꯩꯁꯥ ꯂꯧꯊꯣꯛ ꯑ ꯑꯩꯒꯤ ꯅꯨꯄꯥꯅ ꯉꯥꯛꯇ ꯂꯇꯣꯞꯄ ꯑꯗꯨꯒꯤꯅꯤꯗ ꯍꯥꯏꯕꯗꯤ ꯌꯥꯗꯤ ꯌꯥꯗꯤ ꯌꯥꯗ꯭ꯔꯦ ꯑꯧ ꯑꯣꯏꯔꯁꯨ꯫ ꯃꯥꯒꯤ ꯈꯨꯠꯄꯪꯅꯤ ꯑꯩꯅ ꯍꯥꯏꯕꯅꯦ ꯂꯩꯔꯁꯨ ꯂꯩꯇ꯭ꯔꯁꯨ꯫ ꯂꯩꯔꯁꯨ ꯂꯩꯇ꯭ꯔꯁꯨ ꯀꯣ ꯃꯣꯏꯁꯨ ꯈꯔ ꯂꯧꯊꯣꯛꯀꯗꯕꯅꯤ ꯅꯠꯇ꯭ꯔꯥ꯫
ꯃꯥꯅꯦꯕ ꯍꯥꯏꯕꯗꯤ ꯑꯩꯈꯣꯏꯅ ꯅꯤꯗ꯭ꯔꯁꯨ ꯃꯣꯏꯅ ꯒꯦꯟ ꯇꯥꯔꯒꯀꯣ ꯈꯔ ꯁꯦꯀꯦꯟ ꯊꯣꯠ ꯆꯥꯡꯕꯗꯤ ꯌꯥꯕꯅꯤ꯫
ꯑꯗꯣ ꯑꯩ ꯅꯨꯄꯥꯅ ꯄꯤꯒꯦ ꯇꯧꯔꯁꯨ ꯄꯤꯔꯨꯅꯨ ꯂꯩꯔꯦ ꯂꯩꯔꯦ ꯍꯥꯏꯕꯣ ꯑꯗꯨꯗꯅꯦ ꯑꯩꯅ ꯁꯧꯅꯤꯡꯕꯁꯦ꯫
ꯎꯝ꯫
ꯕꯔꯥꯁꯨ ꯂꯣꯏꯅ ꯄꯤ ꯂꯤꯁꯤꯡ ꯑꯅꯤ ꯑꯍꯨꯝ ꯍꯦꯂ ꯆꯪꯒꯅꯤ ꯈꯪꯉꯦ ꯑꯩ ꯉꯁꯤ ꯑꯅꯤ ꯑꯗꯨꯒꯨꯝꯕꯗꯤ ꯆꯪꯉꯅꯤ ꯂꯣꯏꯅ ꯃꯥꯡꯈ꯭ꯔꯦ ꯑꯩꯉꯣꯟꯗ ꯑꯩꯉꯣꯟꯗ ꯑꯃꯨꯛ ꯈꯔ ꯄꯩꯁꯥ ꯄꯤꯔꯝꯃꯦ
ꯎꯝ ꯎꯝ
ꯑ ꯑꯩꯅ ꯁꯥꯎꯕꯁ ꯁꯥꯎꯕꯗ ꯃꯉꯣꯟꯗ ꯂꯣꯟꯕꯁꯦ ꯂꯣꯟꯕꯁꯦ ꯌꯥ ꯂꯣꯏꯔꯦ ꯑꯩꯅ ꯑꯗꯨ ꯃꯥꯅ ꯑ ꯆꯠꯈ꯭ꯔꯗꯤ ꯆꯠꯈ꯭ꯔꯦꯗꯅ ꯍꯥꯏꯌꯦ ꯃꯥꯗꯣ
ꯎꯝ
ꯄꯩꯁꯥ ꯌꯥꯝ ꯂꯩꯕ ꯃꯥꯜꯂꯦ
ꯑꯥ꯫
ꯑꯩꯅ ꯑꯗꯣ ꯑꯣꯏꯔꯗꯤ ꯑꯩꯅ ꯑꯁꯤꯒꯨꯝꯕ ꯑꯃꯨꯛ ꯇꯧꯔꯦ ꯑꯩꯒ꯫ ꯁꯨꯝ ꯆꯞ ꯆꯞꯃꯤꯟꯅꯔꯣꯏ ꯉꯁꯤꯗꯒꯤ ꯂꯥꯁ ꯑꯣꯏꯔꯦ ꯍꯥꯏꯔꯦ꯫ ꯑꯩ ꯏꯀꯥꯏꯌꯦ ꯅꯪꯒꯤ ꯄꯩꯁꯥ ꯌꯥꯝ ꯃꯥꯜꯂꯦ ꯑꯩꯅ ꯄꯤꯒꯦ ꯍꯥꯏꯔꯁꯨ ꯂꯧꯗꯦ꯫
ꯌꯥꯗꯦ ꯃꯥꯁꯦ꯫
ꯑꯗꯨꯒ ꯑꯝ ꯀꯩꯅꯣꯗꯤ ꯊꯝꯅꯥꯂꯣꯒꯤ ꯀꯩꯅꯣꯗꯨꯅ ꯀꯩ ꯊꯕꯛ ꯇꯧꯕ꯫
ꯀꯣꯂꯦꯖ ꯇꯃꯒ ꯂꯩꯕ ꯃꯥꯜꯂꯦ ꯃꯥꯁꯨ꯫
ꯀꯩꯗ꯫
ꯏꯝꯐꯥꯜꯗ ꯑꯗꯨꯝ ꯇꯝꯔꯒ ꯂꯩꯕ ꯃꯥꯜꯂꯦ꯫
ꯇꯝꯅꯍꯜ ꯖꯦ ꯀꯣꯂꯦꯖ ꯀꯥꯕ꯭ꯔꯣ ꯇꯨꯌꯦꯜꯐ ꯐꯦꯜ ꯇꯧꯋꯦ ꯍꯥꯏꯗ
ꯍꯣꯏ ꯑꯗꯣ ꯀꯥ ꯀꯥꯔꯦ ꯀꯥꯒꯗ꯭ꯔꯥ ꯀꯥꯔꯣꯏꯗ꯭ꯔꯥ ꯈꯪꯗꯦꯗ ꯑꯩꯁꯨ ꯀꯣ
ꯎꯝ꯫
ꯄꯥꯄꯗꯤ ꯀꯥꯔꯝꯒꯅꯤ꯫ ꯌꯥꯝ ꯁꯥꯎꯅꯤꯡꯉꯦ ꯑꯗꯨ ꯅꯨꯃꯤꯠꯇ ꯗꯨꯨꯗꯗꯤ ꯀꯣꯆꯁꯦ ꯑꯩ ꯌꯥꯝ ꯁꯥꯎꯅꯤꯡꯕꯅ ꯁꯥꯎꯅꯤꯡꯕꯅ꯫
ꯇꯨꯌꯦꯜꯐ ꯐꯦꯜ ꯇꯧꯋꯦ ꯍꯥꯏꯕꯒꯨꯝ ꯃꯥꯜꯂꯦꯕ ꯑꯗꯨꯒ ꯑꯃꯨꯛ ꯑꯃꯨꯛꯀ ꯀꯣꯂꯦꯖ ꯀꯥꯕ꯭ꯔꯥ ꯀꯣꯂꯦꯖ ꯀꯣꯂꯦꯖ ꯀꯥꯕ꯭ꯔꯥ ꯑꯃꯨꯛꯀ꯫
ꯀꯥꯒꯗ꯭ꯔꯥ ꯀꯥꯔꯣꯏꯗ꯭ꯔꯥ ꯈꯪꯉꯦ ꯑꯩꯁꯨ꯫
ꯍꯧꯖꯤꯛ ꯅꯪ ꯈꯛꯇꯪ ꯑꯣꯏꯔꯕꯣ ꯀꯣꯂꯦꯖ ꯀꯥꯕꯁꯦ꯫ ꯀꯩꯅꯣꯗꯤ ꯀꯂ ꯁꯤꯜꯂꯣꯗꯤ ꯄꯥꯁ ꯇꯧꯕ꯭ꯔꯥ ꯐꯦꯜ ꯇꯕ꯭ꯔꯥꯁꯨ ꯈꯪꯗꯦ
ꯄꯥꯁ ꯇꯧꯋꯦ ꯍꯥꯏꯕ ꯃꯥꯂꯦ ꯃꯣꯏꯁꯨ ꯑꯗꯨꯁꯨ ꯌꯥꯝ ꯀꯥ ꯃꯣꯏ ꯂꯩꯃꯤꯟꯅꯌꯦ꯫
ꯑꯦꯔꯄ꯭ꯔꯣꯠ ꯔꯣꯗ ꯇꯨꯗ꯫
ꯎꯝ꯫
ꯀꯜꯂꯥꯢꯟꯁꯤꯜꯗꯨ ꯊꯕꯛ ꯇꯧꯔꯕ꯭ꯔꯅꯦ꯫
ꯇꯧꯔꯦ ꯍꯣꯏ꯫ ꯁꯇ꯭ꯔꯤꯠ ꯐꯨꯠꯇ꯫ ꯑꯁ ꯑꯩꯁꯨ ꯊꯕ ꯑꯩꯗꯤ ꯊꯕꯛꯁꯨ ꯇꯧꯔꯗꯤ ꯇꯧꯔꯁꯨ ꯀꯣꯢꯖꯦ ꯑꯗꯨꯒꯨꯝꯕꯗꯨꯗꯤ ꯇꯧꯅꯤꯡꯗꯦ ꯑꯁꯦꯡꯕ
ꯍꯣꯏ ꯈꯔꯗꯤ ꯀꯥꯏꯑꯀꯣ
ꯍꯣꯏ ꯔꯦꯁꯇꯨꯔꯦꯟꯗ ꯇꯧꯕ ꯈꯔ ꯆꯥꯎꯕꯗ ꯇꯧꯕ ꯅꯠꯇ꯭ꯔꯥ
ꯎꯝ
ꯑꯗꯨ ꯑꯄꯤꯛꯄꯗꯨꯗꯗꯤ ꯇꯜꯂꯦꯀꯣ
ꯎꯝ
ꯇꯧꯔꯗꯤ ꯈꯔ ꯆꯥꯎꯕꯗ ꯇꯧꯕ ꯇꯥꯕꯀꯣ
ꯑ ꯍꯣꯏꯁꯦ ꯀꯃꯥꯏ ꯀꯃꯥꯏ ꯂꯩꯅꯔꯝꯕ꯭ꯔꯣ꯫ ꯔꯦꯟꯗ ꯑꯣꯏꯅ ꯂꯩꯕ꯭ꯔꯥ꯫
ꯔꯦꯅꯤ ꯍꯥꯏ ꯍ ꯑꯩꯁꯨ ꯈꯔ ꯐ꯭ꯔꯤꯗꯝ ꯄꯥꯝꯃꯦ꯫
ꯎꯝꯝ꯫
ꯇꯜꯂꯦ꯫
ꯋꯥꯔꯝꯒꯅꯤꯗ꯫
ꯑꯁꯦꯡꯕ ꯌꯥꯝ ꯋꯥꯢꯌꯦ꯫ ꯅꯦꯛꯁ ꯌꯔꯗꯤ ꯏꯝꯐꯥꯜꯗ ꯂꯩꯕ ꯐꯪꯒꯗ꯭ꯔꯥ ꯐꯪꯉꯣꯏꯗ꯭ꯔꯥ ꯈꯪꯗꯦ꯫
ꯍꯣꯏ ꯍꯧꯖꯤꯛꯅ ꯈꯔ ꯐꯥꯕꯅꯤꯀꯣ ꯌꯨꯝꯗ ꯑꯗꯨꯝ ꯂꯩꯔꯗꯤ ꯎꯝ ꯍ ꯍꯒꯅꯤꯃꯛ
ꯑꯩꯁꯨ ꯍꯧꯖꯤꯛꯇꯤ ꯀꯠꯇꯨ ꯀꯔ ꯍꯥꯎꯔꯅꯤꯦ ꯌꯦꯝꯅꯗꯤ ꯂꯩꯔꯣꯏ ꯑꯁꯤ ꯐꯖꯅ ꯀꯝꯄ꯭ꯌꯨꯇꯔ ꯇꯝꯃꯒ ꯀꯔꯤ ꯌꯨꯝꯗ ꯅꯪꯉꯣꯟꯗ ꯊꯕꯛ ꯌꯦꯡꯕꯤꯌꯣ ꯍꯥꯏꯅ ꯀꯣꯜ ꯇꯧꯔꯛꯀꯅꯤ